ꯑꯥ ꯇꯥꯕ꯭ꯔꯣ
ꯑꯩ ꯇꯥꯏꯌꯦ
ꯑꯣ ꯑꯥ ꯑꯥ ꯆꯥꯔꯦ ꯅꯪꯗꯤ
ꯑꯩ ꯊꯣꯡꯏꯒꯦ
ꯑꯥ ꯀꯩ ꯑꯦꯟꯁꯥꯡ ꯊꯣꯡꯒꯦ ꯇꯦ ꯑꯥ ꯑꯣ ꯍꯪꯒꯥꯝ ꯍꯪꯒꯥꯝ ꯆꯥꯏ ꯉꯁꯤꯕꯨꯗꯤ ꯑꯁꯦꯡꯕꯗꯤ ꯌꯦꯟ ꯑꯥ ꯑꯩ ꯍꯋꯥꯏꯗꯤ ꯍꯛꯆꯥꯡ ꯐꯥꯕꯅꯦ ꯍꯛꯆꯥꯡ ꯐꯕꯅꯦ ꯑꯁꯦꯡꯕꯗꯤ ꯉꯥꯁꯤꯁ ꯎꯝ ꯀꯔꯤ ꯍꯌꯦꯡ
ꯎꯝ ꯍꯌꯦꯡ ꯂꯩꯕ ꯆꯠꯂꯒꯦ ꯍꯌꯦꯡ ꯃꯣꯔꯅꯤꯡꯁꯦ ꯏꯟꯁꯥꯡ ꯅꯥꯄꯤ ꯂꯩꯕ ꯑꯣꯏꯅ ꯆꯠꯂꯒꯦ
ꯐꯔꯦꯅꯦ ꯐꯔꯦꯅꯦ
ꯎꯝ ꯑꯃꯗꯣ ꯕ꯭ꯂꯣꯛ ꯇꯧꯕꯗꯣ
ꯎꯝ ꯑꯥ ꯍꯥꯡꯗ꯭ꯔꯤ ꯑꯥ ꯑꯥ ꯀꯩꯅꯣꯗꯨꯗꯤ ꯃꯦꯁꯦꯁ ꯑꯗꯨꯗꯤ ꯑꯗꯨꯝ ꯄꯥꯎ ꯐꯥꯎꯅꯩ ꯃꯦꯁꯦꯖ ꯎꯝ ꯀꯩꯅꯣꯗ ꯑꯥ ꯑꯦꯁꯦꯃꯦꯁꯗꯗꯤ ꯍꯦꯛ ꯍꯦꯛ ꯑꯗꯨꯝ ꯄꯥꯎ ꯐꯥꯎꯅꯩ
ꯐꯩ ꯐꯩ
ꯇꯨꯃꯤꯟ ꯂꯩꯌꯣ ꯁꯤꯅꯤ ꯃꯥꯅ ꯍꯥꯏꯔꯤꯁꯦ ꯍꯦꯍꯦ ꯒ꯭ꯂꯧꯇꯔ ꯍꯥꯡꯉꯨ ꯍꯥꯏ ꯀꯥꯟꯗ ꯇꯨꯃꯤꯟ ꯂꯩꯌꯨ
ꯑꯣ ꯊꯥ ꯑꯣ ꯊꯕꯛ ꯌꯥꯝꯕꯒꯤ ꯑꯣꯏꯔꯝꯒꯅꯤ ꯃꯥꯁꯨ
ꯎꯝ ꯈꯪꯗꯦ ꯎꯝ
ꯈꯔꯥ ꯏꯁꯇ꯭ꯔꯦꯁ ꯂꯩꯕꯒꯤ ꯑꯣꯏꯔꯝꯒꯅꯤ
ꯍꯥꯡꯗꯧ ꯃꯥꯜꯂꯦ ꯉꯁꯤꯒꯤꯗꯤ ꯍꯥꯡꯗꯧ ꯃꯥꯥꯟꯗꯦ ꯑꯦ ꯑꯗꯨꯝ ꯂꯩꯈꯤꯁꯅꯨꯗ ꯍꯨꯔꯦꯟ ꯕꯤꯠꯀꯥ ꯑꯝꯇꯥ ꯂꯩꯇꯦꯗ ꯅꯣꯡꯃꯒꯤ ꯀꯝꯄꯜꯁꯔꯤ ꯃꯥ ꯎꯝ ꯀꯝꯄꯜꯁꯔꯤꯗꯤ ꯍꯥꯡꯒꯅꯤ ꯍꯌꯦꯡ ꯇꯥ ꯍꯥꯡꯆꯤꯠ ꯀꯨꯏꯅꯗꯤ ꯃꯥ ꯕ꯭ꯂꯣꯛ ꯊꯝꯗꯧ ꯃꯥꯟꯗꯦ
ꯀꯨꯏꯅ ꯊꯝꯂꯔꯣꯏ ꯍꯣꯏ ꯅꯨꯡꯁꯤꯕꯅꯤꯅ
ꯎꯝ ꯈꯪꯗꯦꯅꯦ ꯑꯉꯥꯡ ꯇꯥꯏꯞꯗ ꯍꯦꯛ ꯇꯧꯔꯛꯄꯗꯨꯗꯤ ꯑꯁ ꯑꯁ ꯑꯩꯁꯨ ꯑꯗꯨꯅ ꯍꯦꯛ ꯍꯦꯛ ꯃꯇꯥꯡ ꯃꯇꯥꯡꯅ ꯑꯗꯨꯝ ꯁꯥꯎꯅꯤꯡꯕ ꯑꯗꯨꯒꯤꯅꯤ
ꯎꯝ ꯃꯣꯏ ꯅꯨꯄꯤꯗꯤ ꯁꯨꯃꯥꯏꯟ ꯇꯧꯒꯟꯕꯅꯤ
ꯎꯝ ꯈꯪꯗꯦꯅꯦ ꯑꯉꯥꯡ ꯌꯥꯝ ꯃꯥꯟꯕꯅꯦ ꯃꯥꯒꯤ ꯃꯇꯧ ꯃꯑꯣꯡꯁꯦ ꯑꯗꯨꯒꯤ ꯈꯪꯗꯦ ꯆꯍꯤꯕꯨꯗꯤ ꯑꯗꯨꯝ ꯃꯤ ꯏꯌꯥꯝꯕ ꯑꯗꯨꯕꯨ ꯃꯥꯒꯤ ꯃꯇꯧ ꯃꯑꯣꯡꯁꯤ ꯑꯉꯥꯡꯒꯤ ꯇꯥꯏꯞꯇꯥ ꯑꯗꯨꯅ ꯍꯦꯛ ꯍꯦꯛ ꯇꯧꯊꯣꯔꯛꯄ ꯍꯥꯏꯕ ꯇꯥꯔꯦ
ꯊꯥꯔꯇꯤ ꯊ꯭ꯔꯤ ꯍꯥꯏꯕ꯭ꯔꯣ ꯃꯥꯒꯤ ꯆꯍꯤꯗꯣ ꯇꯤ ꯊ꯭ꯔꯤꯗꯤ ꯌꯥꯗꯤ ꯌꯥꯔꯦ
ꯀꯨꯟꯊ꯭ꯔꯥꯍꯨꯝꯊꯣꯏꯗꯤ ꯀꯨꯟꯊ꯭ꯔꯥꯍꯨꯝꯊꯣꯏꯗꯤ ꯁꯨꯔꯦꯅꯤ ꯍꯥꯏꯔꯦ
ꯑꯣ ꯍꯧꯖꯤꯛ ꯁ꯭ꯇꯥꯗꯤ ꯇꯧꯔꯤꯔꯥ
ꯑꯦꯁꯇꯥꯗꯤ ꯅꯠꯇꯦ ꯑꯩꯈꯣꯏ ꯀꯩꯅꯣꯅꯦ ꯑꯦ ꯅꯠꯇꯦ ꯉꯁꯤ ꯁꯟꯗꯦꯅꯤꯅ ꯑꯣꯐꯅꯦ ꯇꯤꯚꯤ ꯌꯦꯡꯉꯒ ꯂꯩ ꯑꯉꯥꯡꯁꯤꯡꯁꯦ ꯑꯩꯗꯤ ꯑꯁꯣꯝ ꯀꯥꯆꯤꯟꯗ ꯅꯥꯀꯟꯗ ꯊꯣꯛꯂꯛꯒ ꯑꯗꯨꯝ ꯋꯥꯔꯤ ꯁꯥꯔꯦ
ꯐꯩ
ꯑꯈꯣꯏꯁꯨ ꯉꯁꯤꯗꯤ ꯌꯦꯟꯁꯥ ꯆꯥꯗꯣꯏꯅꯤ ꯃꯤ ꯌꯥꯝꯗꯕꯒꯤ ꯀꯩꯅꯣ ꯑꯣꯏꯅ ꯊꯣꯡꯉꯝꯃꯦ ꯏꯟꯁꯥꯡ ꯅꯥꯄꯤ ꯀꯩꯅꯣꯗꯣ ꯍꯪꯒꯥꯝ ꯑꯣꯏꯅ ꯑꯗꯨꯝ ꯊꯣꯡꯉꯝꯃꯦ
ꯁ꯭ꯇꯨꯗꯦꯟꯇꯁꯤꯡ ꯂꯥꯛꯇ꯭ꯔꯣ ꯁꯨꯅꯥ
ꯑꯥ ꯂꯥꯛꯇꯦ ꯍꯣꯏ ꯇꯪꯈꯥꯏꯕꯨꯗꯤ ꯂꯥꯛꯑꯦ ꯇꯪꯈꯥꯏ ꯋꯥꯠꯂꯤ ꯉꯁꯤ ꯂꯥꯛꯑꯥꯁꯦ ꯀꯨꯟꯊ꯭ꯔꯥ ꯀꯨꯟꯊ꯭ꯔꯥ ꯃꯉꯥ ꯇꯥ ꯑꯣꯏꯔꯝꯒꯅꯤ ꯀꯨꯟꯊ꯭ꯔꯥ ꯐꯥꯎ ꯌꯧꯔꯥ ꯌꯧꯗꯕ꯭ꯔꯥ ꯈꯪꯗꯦ ꯇꯪꯈꯥꯏ ꯂꯥꯛꯇ꯭ꯔꯤ ꯇꯪꯈꯥꯏ ꯋꯥꯠꯂꯤ ꯍꯌꯦꯡ ꯑꯌꯨꯛ
ꯆꯤꯡ ꯑꯣ ꯆꯤꯡꯗꯗꯤ ꯎꯝ ꯐꯥꯔꯁ ꯗꯦꯗ ꯂꯥꯛ ꯂꯥꯛꯇꯕꯗꯣ
ꯎꯝ
ꯐꯤꯞꯇꯤ ꯐꯤꯞꯇꯤ ꯐꯥꯏꯟꯅꯦ
ꯑꯣꯍꯣ ꯍꯣ ꯑꯣ ꯁꯤꯗꯤ ꯑꯗꯨꯒꯨꯝꯕꯗꯤ ꯂꯩꯇꯦ ꯍꯣꯝ ꯑꯦꯁꯥꯏꯟꯃꯦꯟꯗꯤ ꯐꯥꯔꯁ ꯄꯦꯔꯦꯗꯀꯣ ꯑꯍꯥꯟꯕ ꯄꯔꯦꯕꯨꯗꯤ ꯁꯞꯃꯤꯁꯟꯗꯤ ꯇꯧ ꯀꯝ ꯄꯜꯁꯔꯤꯗꯤ ꯍꯥꯏ ꯑꯗꯨꯗ ꯇꯧꯗ꯭ꯔꯥꯗꯤ ꯅꯣꯏ ꯃꯥꯔꯛꯇꯤ ꯄꯤꯈꯜꯂꯣꯏ ꯑꯗꯨ ꯑꯣꯏꯔꯁꯨ ꯑꯌꯨꯛ ꯉꯟꯇꯥ ꯀꯅꯥꯒꯨꯝꯕꯅ ꯅꯪꯕꯅ ꯑꯗꯨꯝ ꯌꯧꯔꯛꯑꯦ ꯅꯪꯗꯕꯗꯤ ꯀꯣ ꯉꯥꯡꯅꯔꯒ ꯑꯗꯨꯝ ꯊꯝꯕꯁꯨ ꯌꯥꯎꯔꯦ ꯑꯌꯥꯝꯕꯁꯦ ꯅꯪꯗ꯭ꯔꯥꯗꯤ ꯍꯌꯦꯡ ꯑꯥ ꯑꯌꯨꯛꯒꯤ ꯑꯍꯥꯟꯕꯒꯤ ꯄꯦꯔꯦꯠꯗꯣ ꯑꯗꯨ ꯁꯥꯃꯤꯁꯟ ꯄꯤꯗ꯭ꯔꯦ ꯇ꯭ꯔꯥꯗꯤ ꯃꯔꯛꯗꯤ ꯄꯤꯔꯔꯣꯏ ꯑꯗꯨ ꯅꯪꯅꯉꯥꯏ ꯂꯥꯛꯄ ꯇꯥꯕ ꯐꯥꯔꯁ ꯄꯦꯔꯦꯠ ꯀꯣ
ꯑꯣ ꯑꯦꯁꯥꯏ ꯑꯦꯁꯥꯏꯃꯦꯟꯁꯦ ꯌꯥꯝꯕ꯭ꯔꯥ
ꯑꯁ ꯌꯥ ꯍꯣꯏ ꯌꯥꯝꯃꯦ ꯑꯗꯨꯒ ꯃꯣꯏꯁꯦ ꯑꯥ ꯀꯩ ꯍꯥꯏꯗꯣꯏꯅꯣ ꯑꯥ ꯄ꯭ꯔꯣꯇꯦꯁ ꯇꯧꯕꯒꯤ ꯚꯦꯟꯅꯔ ꯑꯃ ꯄꯥꯏꯔꯒ ꯀꯩꯅꯣ ꯇꯧꯕꯗꯣ ꯔꯤꯂꯤ ꯆꯠꯄ ꯈꯣꯠꯄ ꯑꯗꯨꯒꯨꯝꯕꯗꯣ ꯑꯗꯨꯒꯤ ꯇꯥꯏꯞꯇꯁꯨ ꯇꯧꯍꯟꯕꯅꯦ ꯃꯣꯏ ꯑꯁꯤꯗ ꯃꯣꯏꯒꯤ ꯍꯤꯟꯗꯤ ꯁꯕꯖꯦꯛꯅ ꯍꯤꯟꯗꯤ ꯂꯣꯟꯗ ꯑꯗꯨ ꯏꯔꯒ ꯅꯞꯂꯒ ꯇꯧꯍꯟꯕꯅꯦ ꯏꯪꯂꯤꯁꯅ
ꯗꯨꯗꯤ ꯅꯤꯡꯁꯤꯡꯗꯔꯦ ꯑꯦꯁꯥꯏꯃꯦꯟꯁꯦ ꯑꯁ ꯌꯥꯝ ꯖꯨꯒꯣꯠ ꯆꯥꯗꯕ ꯀꯝꯄꯤꯌꯨꯇꯔꯒꯤ ꯑꯥ ꯀꯩꯅꯣ ꯇꯧꯕ ꯑꯥ ꯃꯥꯒꯤ ꯄꯤꯛꯆꯔꯗꯣ ꯑꯗꯣ ꯄꯔꯤꯟ ꯑꯥꯎꯠ ꯇꯧꯕꯒꯨꯝꯕ ꯖꯦꯔꯣꯁ ꯇꯧꯕꯒꯨꯝꯕ ꯆꯤꯡꯗ ꯂꯩꯕꯇꯤ ꯎꯝ ꯆꯤꯡꯗ ꯂꯩꯔꯗꯤ ꯖꯦꯔꯣꯛꯁ ꯃꯤꯆꯤꯟ ꯂꯩꯇꯕꯅꯦꯅ ꯁꯨꯇꯤꯗ ꯑꯗꯨ ꯌꯥꯝ ꯕꯦꯔꯥ ꯀꯥꯏꯌꯦ ꯑꯗꯨꯒꯨꯝꯕ ꯑꯗꯨ ꯃꯣꯏꯅ ꯈꯪꯒꯗꯕꯅꯦ ꯈꯪꯗꯦ ꯁꯂꯨꯋꯥꯜ ꯁ꯭ꯀꯨꯜ ꯁꯦ ꯁꯨꯃꯥꯏ ꯇꯧꯋꯦꯅ
ꯑꯣ ꯑꯁꯩꯗꯤ ꯑꯗꯨꯝ ꯄꯤꯛꯆꯔꯒꯨꯝꯕꯀꯣ ꯂꯧꯊꯣꯛꯑꯒ ꯑꯗꯨꯝ ꯄꯤꯗꯤ ꯄꯤꯔꯝꯃꯦ ꯑꯗꯨꯕꯨ ꯁꯤꯗꯗꯤ ꯀꯨꯁ ꯀꯨꯜꯒꯤꯗꯤ ꯁ꯭ꯀꯨꯜꯗꯀꯣ ꯑꯗꯨꯅ ꯍꯞꯇꯥ ꯑꯃꯗꯤꯅ ꯀꯝꯄꯜꯁꯔꯤ ꯑꯗꯨꯝ ꯂꯩꯍꯜꯂꯦꯕ ꯀꯣꯆꯤꯡ ꯀꯩꯀꯩꯅꯣ ꯂꯩꯕꯅꯤꯅ ꯁ꯭ꯀꯨꯜ ꯀꯥꯗ꯭ꯔꯁꯨꯀꯣ ꯋꯥꯛꯁꯣꯞ ꯃꯖꯥꯛꯀꯨꯝꯕ ꯅꯠꯇ꯭ꯔꯒ ꯀꯣꯆꯤꯡ ꯑꯗꯨꯝ ꯄꯤꯔꯕꯅꯤꯅ ꯑꯁꯤꯗ ꯂꯣꯏꯅ ꯌꯥꯔꯤꯃꯈꯩꯀꯣ
ꯍꯞꯇꯥ ꯑꯃ ꯃꯅꯨꯡꯗ ꯂꯣꯏꯁꯟꯅꯉꯥꯏ ꯂꯣꯏꯁꯜꯂꯒ ꯊꯝꯂꯒ ꯌꯨꯝ ꯆꯠꯅꯕ ꯑꯗꯨꯝ ꯇꯧꯋꯦꯕ ꯀꯝꯄꯜꯁꯔꯤ ꯑꯣꯏꯅꯕ ꯑꯗꯨ ꯍꯣꯝ ꯑꯦꯁꯥꯏꯟꯃꯦꯟꯗ ꯃꯣꯏ ꯄꯥꯏꯍꯜꯂꯦꯕ ꯄꯥꯏꯍꯜꯂꯗꯤ ꯄꯨꯔꯛꯇꯦ ꯃꯥꯡꯉꯦ ꯈꯣꯠꯂꯦ ꯑꯗꯨꯝ ꯇꯣꯏꯅ ꯍꯥꯏꯕꯒꯤꯀꯣ ꯃꯣꯏ ꯃꯌꯨꯝꯗ ꯄꯨꯍꯟꯗꯕꯤꯗ ꯑꯁꯤꯗꯤ ꯂꯣꯏꯟ ꯊꯝꯃꯤꯅꯦ ꯊꯝꯅꯒ ꯑꯗꯨꯝ ꯐꯔꯦ ꯀꯩ ꯀꯩ ꯎꯝ
ꯎꯝ ꯑꯩꯈꯣꯏ ꯃꯇꯝꯗꯗꯤ ꯑꯁ ꯑꯁꯨꯃꯥꯏꯅ ꯇꯧꯗꯕꯁꯦ ꯑꯗꯨꯒꯅꯦ ꯂꯥꯏꯔꯤꯛ ꯍꯩꯇꯕꯗꯣ ꯄ꯭ꯔꯣꯖꯦꯛ ꯋꯥꯔꯛꯀꯨꯝꯕꯁꯨ ꯁꯨꯇꯧ ꯇꯧꯗꯦ
ꯎꯝ ꯍꯣꯏ
ꯍꯣꯝ ꯑꯦꯁꯥꯏꯃꯦꯟꯁꯨ ꯇꯧꯗꯦ
ꯅꯪꯅꯅꯦ
ꯑꯗꯨꯒꯤꯅꯦ ꯁꯨꯛꯍꯩ ꯍꯩꯩꯔ ꯊꯤꯌꯣꯔꯤ ꯉꯥꯛꯇ ꯇꯥꯕꯗ ꯑꯗꯨꯝ ꯂꯣꯏꯔꯦ
ꯎꯝ ꯑꯩꯁꯨꯅ ꯍꯣꯝꯑꯦꯁꯥꯏ ꯎꯝ
ꯎꯝ ꯏꯝꯐꯥꯜꯗꯗꯤ ꯑꯁꯨꯃꯥꯏ ꯈꯔ ꯇꯧꯔꯦ
ꯎꯝ
ꯆꯦꯡꯗꯨꯁꯨ ꯍꯧꯖꯤꯀꯟ ꯇꯧ ꯇꯧꯒ꯭ꯔꯦꯗ ꯑꯩꯈꯣꯏ ꯃꯇꯝꯗꯤ ꯇꯧꯗꯕ
ꯇꯥ ꯂꯥꯏꯕ ꯄꯤꯔꯗꯤ ꯎꯝ ꯈꯔ ꯐꯕ ꯅꯣꯏꯁꯤꯅ ꯅꯦꯠꯇꯒꯤ ꯊꯤꯔꯒ ꯏꯅꯤꯡꯉꯥꯏꯁꯨ ꯌꯥꯝ ꯌꯥꯎꯔꯦ ꯎꯝ ꯇꯦꯛꯁ ꯕꯨꯛꯇ ꯄꯤꯔꯗꯤꯀꯣ ꯑꯗꯨ ꯃꯅꯨꯡꯗ ꯄꯤꯔꯗꯤ ꯇꯦꯛꯁꯕꯨꯛ ꯄꯥꯔꯒ ꯁꯦ ꯁꯦꯝꯕ ꯌꯥꯕ ꯑꯗꯨꯁꯨ ꯅꯠꯇ꯭ꯔꯕ ꯑꯗꯨ ꯇꯦꯛꯁꯕꯨꯛꯀꯤ ꯃꯄꯥꯟꯗꯒꯤꯀꯣ ꯗꯨꯒ ꯅꯦꯠꯇꯒꯤ ꯆꯤꯡꯉꯒ ꯑꯗꯨ ꯇꯧꯅꯉꯥꯏꯁꯨ ꯌꯥꯝ ꯄꯤꯔꯦꯅꯦ ꯑꯗꯨꯒ ꯔꯨꯏꯅꯅꯤꯁꯤ ꯑꯛ ꯈꯣꯏꯗ ꯀꯝꯄꯨꯇꯔ ꯔꯨꯝꯗꯣ
ꯎꯝ
ꯆꯪꯉ ꯑꯗꯨꯝ ꯇꯧꯍꯟꯕꯅꯦ ꯀ꯭ꯂꯥꯁ ꯑꯦꯠ ꯅꯥꯏꯟ ꯇꯦꯟꯁꯤꯡꯗꯣ ꯅꯣꯡꯃ ꯅꯨꯡꯉ ꯑꯗꯨꯝ ꯄꯥꯏꯍꯜꯂꯒ ꯆꯤꯡꯊꯣꯛꯑꯒ ꯀꯩꯅꯣ ꯇꯧꯕꯅꯦ
ꯑꯣ ꯃꯦꯁ ꯎꯖꯥ ꯀ꯭ꯌꯥꯅꯣ ꯀ꯭ꯂꯥꯁ ꯇꯦꯟ ꯐꯥꯎ
ꯃꯦꯠꯁꯁꯦ ꯀ꯭ꯂꯥꯁ ꯇꯦꯟꯒꯤꯁꯦ ꯑꯃ ꯈꯠꯇꯅꯦ ꯃꯣꯏꯁꯦ ꯀ꯭ꯂꯥꯁ ꯅꯥꯏꯟꯒ ꯀ꯭ꯂꯥꯁ ꯇꯦꯟꯁꯦ ꯃꯦꯠꯁ ꯎꯖꯥ ꯑꯃ ꯈꯇꯅꯦ ꯑꯗꯨꯒ ꯀ꯭ꯂꯥꯁ ꯐꯦ ꯗꯦꯠ ꯑꯣꯖꯥ ꯃꯣꯏ ꯅꯥꯏꯟꯇꯤꯟꯒꯤ ꯑꯣꯖꯥ ꯑꯃ ꯑꯃ ꯈꯇꯅꯦ ꯃꯦꯠꯁ ꯇꯥꯛꯂ ꯃꯦꯁ ꯋꯥꯟ ꯃꯦꯁ ꯇꯨꯒꯤꯗꯣ
ꯑꯣ ꯑꯗ ꯑꯗꯨꯗꯤ ꯂꯋꯔ ꯀ꯭ꯂꯥꯁꯇ ꯑ ꯃꯗꯨꯒꯤ ꯑꯣꯖꯥꯗꯣ ꯃꯦꯁ ꯑꯣ ꯇꯥꯛꯇꯕꯩ ꯑꯣꯏꯔꯝꯒꯅꯦ ꯑꯗꯨꯗꯤ ꯑꯗꯨꯝ ꯌꯥꯗꯤ ꯌꯥꯏꯌꯦꯗ ꯂꯋꯔ ꯀ꯭ꯂꯥꯁ ꯇꯥꯛꯇ꯭ꯔꯗꯤ ꯑꯦ ꯀ꯭ꯂꯥꯁꯒꯤ ꯃꯦꯠꯁ ꯑꯣꯖꯥꯗꯨ ꯇꯥꯛ ꯇꯥꯛꯇ꯭ꯔꯗꯤ ꯑꯗꯨꯝ ꯌꯥꯗꯤ ꯌꯥꯕꯅꯦ ꯁꯤꯡꯁꯤꯡꯗꯗꯤ ꯀ꯭ꯂꯥꯁ ꯁꯤꯛꯁꯇꯒꯤ ꯁꯤꯛꯁꯇꯒꯤꯔ ꯁꯚꯦꯟꯗꯒꯤꯔ
ꯑꯦꯍꯦ ꯌꯥꯝꯍꯦ ꯑꯗꯨꯗꯤ ꯑꯦ ꯑꯣꯖꯥ ꯌꯥꯝ ꯋꯥꯒꯅꯦ ꯃꯦꯁ ꯑꯣꯖꯥꯗꯤ
ꯗꯨꯒ ꯃꯦꯠꯁ ꯑꯣꯖꯥꯁꯦ ꯑꯅꯤ ꯑꯣꯏꯕ ꯑ ꯀ꯭ꯂꯥꯁ ꯅꯥꯏꯟ ꯇꯦꯟꯒꯤꯅ ꯑꯅꯤ ꯑꯣꯏꯕ
ꯑꯁꯤꯗꯗꯤ ꯑꯗꯨꯃꯥꯏꯟ ꯇꯧꯋꯦ ꯀ꯭ꯂꯥꯁ ꯅꯥꯏꯟ ꯇꯦꯟ ꯒꯤꯁꯦ ꯑꯣꯖꯥ ꯑꯃꯈꯛꯇ ꯄꯥꯏꯒꯅꯤ ꯑꯗꯨꯕꯨ ꯃꯣꯏ ꯌꯥꯝꯕꯨ ꯌꯥꯝꯂꯕꯗ ꯅꯣꯡꯃꯗꯅꯦ ꯐꯣꯔ ꯄꯦꯔꯦꯟꯅ ꯌꯥꯝꯕꯅꯤ ꯐꯥꯏꯞ ꯄꯦꯔꯦꯠꯁꯦ ꯄꯥꯛ ꯄꯤꯗꯦ ꯄꯦꯔꯠ ꯏꯝ ꯑꯣꯖꯥ ꯈꯨꯗꯤꯡꯃꯛ ꯄꯦꯔꯠ ꯑꯍꯨꯝ ꯄꯦꯔꯠ ꯑꯅꯤ ꯀꯣ ꯑꯍꯨꯝ ꯑꯅꯤ ꯃꯔꯤ ꯃꯉꯥ ꯄꯤꯗꯦ ꯍꯥꯏ ꯃꯉꯥꯗꯤ ꯅꯣꯡ ꯐꯗꯣꯛꯗꯤ ꯃꯉꯥ ꯀꯨꯝꯗꯤ ꯂꯩꯔꯝꯒꯅꯤ ꯑꯗꯨꯕꯨ ꯃꯉꯥꯗꯤ ꯄꯥꯛ ꯄꯤꯗꯦ ꯍꯥꯏꯕꯅꯤ ꯄꯦꯔꯠꯁꯨ ꯁꯤꯛꯁ ꯄꯦꯔꯠ ꯈꯛꯇꯅꯦꯕ ꯄꯦꯔꯠ ꯇꯔꯨ꯭ꯛ ꯈꯛꯇꯅꯦꯕ
ꯑꯣ ꯎꯝ ꯆꯤꯡꯁꯨ ꯁꯨꯃꯥꯏ ꯇꯧꯕꯅ ꯑꯩ ꯑꯩ ꯑꯩ ꯁꯣꯔꯣꯟ ꯁ꯭ꯀꯨꯜꯗ ꯂꯩꯔꯀꯥꯟꯗ ꯄꯦꯔꯦꯠ ꯃꯔꯤ ꯄꯤꯌꯦ ꯑꯗꯣ ꯑ ꯑ ꯅꯨꯃꯤꯠ ꯑꯃꯗ ꯐꯥꯏꯚ ꯄꯤꯌꯦ
ꯑ
ꯑꯗꯨ ꯐꯩꯌꯦ ꯑꯗꯨꯒ ꯂꯥꯁ ꯄꯦꯔꯠ ꯑꯣꯐ ꯂꯩꯔꯒ ꯑꯗꯨꯝ ꯍꯥꯟꯅ ꯆꯠꯄ ꯌꯨꯝ
ꯑꯣ ꯑꯗꯨ ꯐꯩꯅꯦ ꯑꯁꯤꯗꯗꯤ ꯑꯗꯨ ꯌꯥꯗꯦꯅꯦ ꯁꯤꯗꯗꯤ
ꯎꯝ ꯕꯤꯔꯦꯟꯅꯁꯨ ꯌꯥꯗꯦ ꯍꯥꯏꯌꯦ ꯁꯔꯣꯟꯗꯤ ꯌꯥꯏ ꯍꯥꯏ
ꯎꯝ ꯕꯦꯜ ꯇꯥꯗ꯭ꯔꯤ ꯐꯥꯎꯀꯣ ꯑꯗꯨꯝ ꯂꯩꯍꯟꯒꯅꯤ ꯑꯗꯨꯒ ꯂꯥꯁꯗꯀꯣ
ꯌꯥꯝ ꯇꯜꯂꯦ ꯁꯨꯃꯥꯏꯟ ꯇꯧꯕꯗꯨ
ꯎꯝ ꯍꯣꯏ ꯃꯥꯅꯤ ꯃꯣꯏꯒꯤ ꯄꯦꯁꯤ ꯆꯥꯎꯔꯗꯤ ꯐꯕ ꯄꯦꯅ ꯄꯤꯛꯂꯒ
ꯑꯗꯨ ꯁ꯭ꯀꯨꯜꯗ ꯄ꯭ꯔꯦꯁ ꯑꯣ ꯁ꯭ꯇꯨꯗꯦꯟ ꯃꯁꯤꯡꯗꯨ ꯀꯌꯥꯔꯣ
ꯏꯁꯇꯨꯗꯦꯟꯁꯦ ꯆꯥꯇ꯭ꯔꯨꯛ ꯆꯥꯡ ꯂꯩꯔꯝꯒꯅꯤ
ꯆꯥꯇ꯭ꯔꯨꯛ ꯎꯝ ꯆꯥꯇ꯭ꯔꯨꯛꯒꯨꯝꯕ ꯑꯣꯏꯔ ꯗꯤ ꯑꯣꯖꯥꯒꯤ ꯄꯦꯁꯤ ꯌꯥꯝꯗꯦ ꯀꯩꯒꯤꯅꯣ ꯑꯣꯖꯥ ꯌꯥꯝꯕꯒꯤꯔꯥ ꯑꯣꯖꯥ ꯀ꯭ꯌꯥꯅꯣ ꯇ꯭ꯋꯦꯟꯇꯤꯒ ꯀ꯭ꯌꯥꯅꯣ
ꯌꯥꯝꯗꯤ ꯌꯥꯝꯕꯅꯦ ꯑꯁꯤ ꯃꯅꯨꯡꯒꯤꯗꯤ ꯑꯣꯖꯥꯁꯦ ꯃꯣꯏꯁꯦ ꯈꯪꯗꯦꯅꯦ ꯃꯄꯥꯟꯒꯤꯁꯨ ꯃꯤꯛꯁ ꯑꯞ ꯇꯧꯕꯅꯤꯅ ꯑꯣꯖꯥꯁꯦ ꯌꯥꯝꯕꯅꯦꯍꯦ ꯃꯣꯏꯒꯤ ꯇꯤꯆꯤꯡ ꯏꯁꯇꯥꯐꯁꯦ ꯑꯥ ꯃꯄꯥꯟꯗꯁꯨ ꯂꯩꯕꯅꯤꯅ ꯗꯦ ꯕꯣꯔꯗꯤꯡꯁꯨ ꯌꯥꯎꯋꯦ ꯑꯗꯨꯒ ꯑꯁꯤꯁꯨ ꯌꯥꯎꯋꯦ ꯃꯅꯨꯡꯗ ꯑꯁꯤ ꯂꯩꯕ ꯁꯤ ꯇ꯭ꯋꯦꯟꯇꯤ ꯀꯌꯥꯅꯣ ꯇ꯭ꯋꯦꯟꯇꯤ ꯐꯥꯏꯚ ꯑ ꯈꯪꯗꯦ ꯑꯣꯖꯥ ꯃꯁꯤꯡꯗꯤ ꯌꯥꯝꯗꯤ ꯌꯥꯝꯕꯅꯦ
ꯎꯝ ꯁ‌ꯣꯔ‌ꯣꯟ ꯁ꯭ꯀꯨꯜ ꯀ꯭ꯂꯥꯁ ꯇꯦꯟ ꯐꯥꯎ ꯑꯣꯏꯔꯗꯤ ꯇ꯭ꯋꯦꯟꯇꯤꯗꯤ ꯍꯦꯟꯗꯤ ꯍꯦꯟꯕꯅꯤ ꯇ꯭ꯋꯦꯟꯇꯤ ꯋꯥꯟ
ꯑꯣ
ꯑꯗꯨꯗꯤ ꯈꯔ ꯐꯩ ꯇ꯭ꯋꯦꯟꯇꯤ ꯌꯧꯗ꯭ꯔꯗꯤ ꯋꯥꯒꯅꯤ ꯑꯩꯈꯣꯏ ꯀ꯭ꯂꯥꯁ ꯇꯦꯟ ꯐꯥꯎ ꯑꯥ ꯇꯨꯋꯦꯜꯐ ꯊꯥꯔꯇꯤꯟ ꯈꯛꯇꯅꯦ ꯍꯧꯖꯤꯛ ꯑꯩꯅ ꯀꯩꯅꯣꯗ ꯂꯝꯁꯥꯡ ꯂ ꯁ꯭ꯀꯨꯜ
ꯍꯣ ꯍꯣꯏ ꯑꯁ ꯑꯗꯨꯗꯤ ꯌꯥꯝꯗ‌ꯦꯅꯦ ꯌꯥꯝ ꯋꯥꯒ ꯋꯥꯔꯝꯅꯦꯕ‌ꯣ
ꯎꯝ
ꯁꯤꯗꯗꯤ ꯀꯩꯅꯣ ꯇꯧꯕꯅꯦ ꯑꯣꯖꯥꯗꯤ ꯌꯥꯝ ꯄꯥꯛ ꯋꯥꯗꯕꯅꯦ ꯁꯤꯅ ꯃꯣꯏ ꯐꯥꯖꯟꯗ꯭ꯔ ꯑꯩꯈꯣꯏꯅꯁꯨ ꯍꯥꯏꯕꯅꯦ ꯁꯤ ꯁ꯭ꯀꯨꯜꯁꯦ ꯑꯣꯖꯥ ꯇꯧꯕ ꯃꯈꯩꯁꯤ ꯊꯕꯛꯁꯦ ꯀꯣꯝꯕꯅꯦ ꯄꯦꯔꯦꯠꯁꯤ ꯌꯥꯝꯅ ꯄꯤꯗꯕꯅꯦ ꯍꯥꯏꯅ ꯑꯗꯨꯝ ꯍꯥꯏꯗꯤ ꯍꯥꯏ
ꯎꯝ ꯄ‌ꯦꯔꯠ ꯌꯥꯝꯅ ꯄꯤꯗ꯭ꯔꯁꯨ ꯑꯗꯨꯝ ꯍꯣꯜ ꯏꯌꯔꯒꯤ ꯑꯦꯡꯒꯦꯖ ꯇꯧꯈ꯭ꯔꯕꯅꯤꯅ ꯄꯩꯁꯥ ꯌꯥꯝꯗ꯭ꯔꯗꯤ ꯇꯜꯂꯤ ꯋꯥ ꯋꯥꯔꯁꯨ ꯋꯥꯔꯁꯨ ꯄꯩꯁꯥ ꯐꯪꯕꯗꯣ ꯑꯗꯨꯅ ꯐꯥꯏ ꯄꯩꯁꯥ ꯌꯥꯝꯅ ꯐꯪꯕꯗꯨꯅ
ꯏꯁꯥꯗꯤ ꯄꯤꯛꯄꯅꯦ ꯁꯤꯗ
ꯑꯗꯨꯅ‌ꯦ
ꯄꯤꯛꯄꯅꯦ ꯑꯗꯨꯒꯤ
ꯄꯤꯛꯄꯗꯤ ꯇꯜꯂ‌ꯦ
ꯁ ꯉꯁꯥꯏ ꯏꯃꯨꯡꯒꯤ ꯃꯦꯟꯇꯦꯟ ꯇꯧꯅꯤꯡꯉꯥꯏꯗꯤ ꯂꯩꯔꯣꯏ ꯁꯤ ꯄ꯭ꯔꯥꯏꯚꯦꯠ ꯇꯧꯔꯒ ꯑꯣꯖꯥ ꯇꯧꯔꯒ ꯀꯩꯅꯣ ꯇꯧ ꯍꯥꯏꯔꯗꯤ ꯍꯧꯖꯤꯛ ꯆꯦꯡ ꯕꯣꯔꯥꯕꯨ ꯌꯦꯡꯉ‌ꯣ ꯇꯣ ꯂꯤꯁꯤꯡ ꯑꯃꯒ ꯆꯥꯇ꯭ꯔꯨꯛ ꯆꯥꯇ꯭ꯔꯦꯠ ꯌꯧꯔꯦ
ꯑꯗꯨꯒ ꯗꯦ ꯕꯣꯔꯗꯤꯡꯒꯤꯁꯦ ꯀꯌꯥ ꯄꯤꯕ꯭ꯔꯣ ꯇꯣꯉꯥꯟꯅ
ꯗꯦ ꯕꯣꯔꯗꯤꯡ ꯀꯣ ꯗꯦ ꯕꯣꯔꯗꯤꯡꯁꯤ ꯈꯪꯗꯦꯅꯦ ꯃꯣꯏ ꯗꯦꯕꯣꯔꯗꯤꯡ ꯁꯦ ꯂꯤꯁꯤꯡ ꯃꯔꯤ ꯑꯅꯤ ꯍꯦꯜꯂꯦ ꯂꯤꯁꯤꯡ ꯑꯍꯨꯝ ꯅꯠꯇ꯭ꯔꯒ ꯃꯣꯏ ꯗ‌ꯦꯕꯣꯔꯗꯤꯡ ꯍꯥꯏꯔꯤꯁꯦ ꯇꯨꯝ ꯈꯛꯇꯅꯦꯕ ꯃꯣꯏ ꯌꯨꯝ ꯍꯜꯂꯤꯁꯦ ꯁ꯭ꯇꯗꯤ ꯇꯧꯒꯅꯤ ꯆꯥꯛꯁꯨ ꯑꯗꯨꯝ ꯆꯥꯍꯟꯒꯅꯤ ꯗ‌ꯦꯕꯣꯔꯗꯤꯡꯁꯦ ꯁꯤꯗ ꯇꯨꯝꯕꯁꯨ ꯃꯌꯨꯝꯗ ꯇꯨꯝꯍꯟꯕ ꯑꯗꯨ ꯈꯛꯇꯅꯦ ꯑꯁꯤꯗ ꯑꯗꯨꯝ ꯆꯥꯛ ꯆꯥꯍꯟꯕꯅꯦ ꯑꯧ ꯃꯣꯔꯅꯤꯡꯗꯅ ꯀꯩꯅꯣꯗ ꯆꯥꯒꯅꯤ ꯄꯨꯡ ꯇꯔꯥꯗ ꯑꯗꯨꯒ ꯅꯨꯡꯊꯤꯟꯗꯅ ꯄꯨꯡ ꯃꯔꯤ ꯑꯥ ꯄꯨꯡ ꯃꯔꯤ ꯃꯈꯥꯏꯋꯥꯏꯗ ꯆꯥꯍꯟꯒꯅꯤ ꯗ‌ꯦ ꯕꯣꯔꯗꯤꯡ ꯀꯥꯡꯕꯨꯗꯣ
ꯑꯣ ꯗ‌ꯦ ꯗ‌ꯦ ꯕꯣꯔꯗꯤꯡ ꯀꯥꯡꯕꯨꯗꯣ ꯀꯩꯅꯣꯒꯤ ꯕꯣꯔꯗꯤꯡꯒꯤ ꯕꯣꯔꯗꯤꯡꯒꯤ ꯇꯥꯛꯄ꯭ꯔꯕ
ꯍ‌ꯦꯟ ꯗꯦ ꯕꯣꯔꯗꯤꯡꯒꯤꯗꯤ ꯇꯣꯉꯥꯟꯅ ꯂꯩꯕꯅꯦ ꯗꯦꯕꯣꯔꯤꯡꯒꯤ ꯇꯣꯉꯥꯟꯅ ꯃꯣꯏ ꯇꯥꯛꯄ ꯈꯣꯠꯄꯁꯨ ꯇꯣꯉꯥꯟꯅ ꯂꯩꯒꯅꯤ ꯆꯥꯕ ꯈꯣꯠꯄꯁꯨ ꯇꯣꯡꯉꯥꯟꯒꯅꯤ
ꯑꯣ ꯗꯦ ꯕꯣꯔꯗꯤꯡ ꯇꯧꯕꯗꯣ ꯅꯨꯃꯤꯠ ꯅꯨꯃꯤꯠ ꯑꯃꯗ ꯀꯌꯥꯔꯛ ꯇꯧꯕ꯭ꯔꯣ ꯏꯚꯅꯤꯡ ꯇꯧꯕ꯭ꯔꯣ ꯃꯣꯔꯅꯤꯡꯗ ꯇꯧꯕ꯭ꯔꯣ
ꯀꯣꯆꯤꯡꯅ ꯀꯔꯤꯅꯣ ꯑꯥ ꯇꯥꯛꯄ ꯈꯣꯠꯄ ꯏꯁ꯭ꯇꯗꯤꯔꯥ ꯗ‌ꯦꯕꯣꯔꯗꯤꯡ ꯀ‌ꯣ ꯈꯪ ꯑꯣ ꯀ꯭ꯂꯥꯁꯄꯨꯁꯤ ꯃꯣꯏꯁꯦ ꯗꯦꯕꯣꯔꯗꯤꯡ ꯍꯥꯏꯕꯁꯦ ꯅꯨꯡꯊꯤꯟꯗ ꯑꯗꯨꯝ ꯇꯧꯕꯅꯦ ꯀ꯭ꯂꯥꯁ ꯑꯣꯏꯅ
ꯑꯩ ꯑꯩꯈꯣꯏꯗꯤ ꯀ꯭ꯂꯥꯁꯁꯦ
ꯎꯝ
ꯁꯨꯇꯤ ꯁꯨꯇꯤ ꯂꯣꯏꯔꯀꯥꯟꯗ ꯇꯧꯋꯦ
ꯎꯝ ꯑꯁꯤꯗꯗꯤ ꯑꯣ ꯑꯁꯤꯗꯗꯤ ꯑꯗꯨꯃꯥꯏꯟ ꯇꯧꯗꯦ ꯀ꯭ꯂꯥꯁ ꯑꯋꯥꯔꯗꯣ
ꯑꯧ
ꯗꯦ ꯕꯣꯔꯗꯤꯡ ꯁ꯭ꯀꯨꯜ ꯀꯥꯍꯟ ꯕꯅꯦ ꯃꯣꯏ ꯀꯩꯀꯩꯅꯣ ꯒꯦꯝ ꯁꯥꯟꯅꯕ ꯈꯣꯠꯄ ꯔꯨꯝ ꯑꯃ ꯇꯣꯉꯥꯟꯅ